ꯑꯗꯣ ꯎꯝ ꯑꯩ ꯅꯪ ꯄꯥꯈꯠꯆꯍꯟꯒꯦ ꯇꯧꯃꯤꯗ꯫ ꯉꯥꯛꯇꯪ ꯄꯥꯈꯠꯀꯦ ꯇꯧꯕꯔꯣ꯫
ꯍꯣꯏ ꯇꯧꯌꯦ
ꯑꯩ ꯅꯪ ꯑꯃꯨꯔꯛ ꯀꯧꯔꯛꯄꯗꯨꯁꯨ ꯈꯨꯝꯃꯣꯏꯒꯦꯅꯗꯤ ꯈꯜꯂꯝꯕꯅꯦ꯫
ꯑꯣ ꯈꯨꯨꯝꯃꯨꯅꯦ ꯃꯤꯒꯤ ꯊꯃꯣꯏ ꯋꯥꯍꯟꯒꯅꯨꯍꯦ꯫
ꯎꯝ ꯋꯥꯍꯜꯂꯣꯏ꯫
ꯎꯝ꯫ ꯍꯩꯍꯥ ꯋꯥꯢꯗ ꯉꯁꯥꯢꯁꯨ
ꯑꯣ ꯅꯍꯥꯃꯨꯛ ꯅꯍꯥꯃꯨꯛꯅꯦ
ꯑꯣ꯫
ꯀꯩꯅꯣꯅꯤ ꯅꯣꯏ ꯑꯗꯥꯏꯗꯒꯤ ꯃꯤ ꯑꯃꯨꯕ ꯃꯤ ꯑꯆꯧꯕꯗꯣ ꯈꯪꯕ꯭ꯔꯣ꯫
ꯁꯤꯡꯅ ꯍꯧꯕꯗꯣ꯫
ꯑꯣ ꯑꯣ ꯑꯣ꯫
ꯎꯝ ꯑꯗꯨ ꯉꯥꯏꯍꯥꯛꯃꯨꯛ ꯑꯩꯒ ꯋꯥꯔꯤ ꯃꯦꯟꯅꯒꯤꯕꯗꯣ ꯈꯪꯕ꯭ꯔꯥ꯫
ꯑꯣ ꯈꯪꯉꯦ꯫
ꯑꯗꯨꯗꯣ ꯅꯍꯥꯟ ꯃꯦꯁꯦꯁ ꯊꯥꯔꯛꯑꯦ
ꯍꯣ ꯋꯥꯆꯞꯇ꯫
ꯍꯣꯏ ꯑꯩ ꯈꯪꯉꯤꯕꯣꯅ ꯑꯩꯅ ꯑꯩ ꯈꯪꯕꯨꯗꯤ ꯈꯪꯉꯦꯕ ꯑꯗꯨꯏꯁꯨꯅꯦ ꯎꯝ ꯀꯅꯥꯅꯣ ꯍꯪꯖꯤꯜꯂꯦ
ꯅꯝꯕꯔ ꯂꯩꯅꯔꯤꯕ꯭ꯔꯣ?
ꯑꯩ ꯂꯩꯇꯦꯍꯦ ꯑꯩ ꯀꯛꯈ꯭ꯔꯦ꯫
ꯑꯣ꯫
ꯑꯗꯨꯒ ꯑꯩ ꯅꯝꯕꯔ ꯁꯦꯞ ꯇꯧꯁꯤꯜꯂꯣ ꯍꯥꯏꯔꯦ ꯍꯥꯏꯔꯛꯑꯦ꯫ ꯑꯗꯨꯗꯩ ꯍꯟꯗ꯭ꯔꯦ ꯑꯗꯨꯝ꯫
ꯕ꯭ꯂꯣꯛ ꯇꯧꯁꯜꯂꯣꯌꯦ
ꯁꯦꯞ ꯇꯧꯁꯜꯂꯣꯌꯦ꯫
ꯑꯁ!
ꯍꯦꯛ ꯇ ꯇꯧꯔꯗꯕꯖꯤ ꯉꯥꯏꯔꯦ꯫
ꯕꯦꯔꯥꯅꯤ꯫
ꯑꯗꯨꯒ ꯑꯗꯨ ꯅꯨꯡꯗꯥꯡꯖꯤꯗꯅ ꯑꯃꯨꯛꯅꯦ
ꯎꯝ꯫
ꯕꯤꯗꯣ
ꯎꯝ꯫
ꯑꯗꯨ ꯃꯁꯦꯁꯃꯨꯛ ꯊꯥꯔꯛꯌꯦ ꯃꯣꯏ ꯇꯤꯅꯕ ꯃꯥꯜꯂꯦ
ꯑꯩꯈꯣꯏ ꯂꯝꯗꯝ ꯑꯗꯣ ꯅꯪꯁꯦ ꯂꯩꯍꯟꯅꯤꯡꯉꯥꯏ ꯀꯟꯅ ꯍꯣꯠꯅꯔꯦꯕ ꯃꯣꯏ ꯃꯌꯥꯝ ꯆꯥꯡꯉ ꯀꯣ
ꯑ ꯑꯗꯨ ꯃꯣꯏ ꯇꯤꯟꯅꯕ ꯃꯥꯜꯂꯦ꯫
ꯍꯣꯏ ꯇꯤꯅꯔꯝꯅꯤ ꯈꯪꯗꯦ꯫
ꯎꯝ ꯀ꯭ꯂꯣꯁ ꯑꯣꯏꯕ ꯃꯥꯜꯂꯦ꯫
ꯑꯣ꯫ ꯇꯥꯏꯌꯦꯀꯣ
ꯍꯥꯥ
ꯑꯥ ꯄꯥꯈꯠꯂꯦꯅꯦ ꯑꯩꯁꯦ ꯌꯥꯝꯅ
ꯄꯥꯈꯠꯀꯅꯨ ꯍꯦ ꯀꯩꯝ ꯇꯧꯗꯦ ꯍꯧꯖꯤꯛꯇꯤ꯫
ꯎꯝ꯫
ꯥꯗꯥꯏꯔꯦꯛ ꯅꯨꯡꯁꯥ ꯌꯛ ꯁꯥꯔꯛꯄ ꯀꯥꯟꯗꯣ ꯑꯗꯨꯗ ꯅꯦꯠꯇꯣ ꯀꯩꯅꯣ ꯃꯍꯤ ꯂꯥꯡꯊꯣꯛꯄ꯭ꯔꯥ ꯀꯩꯅꯣ ꯌꯥꯗꯦꯕ꯫
ꯍꯧꯖꯤꯛ ꯅꯨꯡꯁꯥ ꯌꯛ ꯂꯥꯎꯗꯕ꯭ꯔꯣ?
ꯑ ꯅꯨꯡꯁꯥ ꯁꯥꯗꯤꯌꯦ ꯅꯣꯡ ꯑꯣꯏꯅ ꯃꯪꯉꯦ꯫
ꯑꯣꯝꯆꯥꯛꯅꯗꯤ ꯑꯣꯝꯆꯥꯛꯅꯕ
ꯑ
ꯑꯗꯨꯅꯤꯗ ꯉꯁꯤ ꯏꯁꯩ ꯂꯩꯌꯦ꯫
ꯂꯩꯕ꯭ꯔꯣ
ꯆꯨꯝꯊꯥꯡ ꯁꯥꯟꯅꯕꯨꯡꯑꯅ ꯑꯃ ꯇꯥꯕ꯭ꯔꯕ ꯅꯠꯇ꯭ꯔꯣ?
ꯇꯥꯏꯌꯦ ꯀꯥꯏꯗꯅꯣ ꯈꯪꯗꯦꯕꯣ꯫
ꯃꯖꯦ ꯎꯨꯝ ꯆꯨꯝꯊꯥꯡꯖꯦ ꯍꯤꯌꯥꯡꯊꯥꯡꯗ ꯑꯦ ꯑꯦ ꯑꯦ ꯑꯦ
ꯑꯔꯥꯞꯄꯗꯨꯔꯣ ꯍꯥꯏꯁꯦ?
ꯑꯗꯨꯗ ꯂꯩ ꯍꯥꯏꯌꯦ꯫
ꯍꯥ
ꯎꯨꯝ ꯂꯥꯏ ꯈꯣꯏꯔꯨꯝꯕꯝꯒ ꯂꯩꯕꯗꯣ
ꯑꯣ
ꯑꯗꯨ ꯂꯩ ꯍꯥꯏꯌꯦ
ꯑꯩꯁ ꯅꯪꯅ ꯀꯃꯥꯏꯅ ꯑꯗꯨꯗꯅ ꯆꯠꯂꯒ ꯈꯪꯉꯨꯔꯤꯕ?
ꯑꯁ ꯐꯣꯟꯗꯩ ꯎꯕꯅꯤꯗ ꯑꯩꯖꯨ ꯏꯁꯩ ꯌꯦꯡꯅꯤꯡꯕ ꯑꯗꯨ ꯐꯪꯗꯤ ꯐꯪꯗꯕ꯫
ꯑꯈꯣꯏ ꯑꯍꯨꯝ ꯏꯁꯩ ꯌꯦꯡꯕ ꯆꯠꯁꯦ꯫
ꯀꯥꯏꯗ?
ꯈꯪꯗꯦ ꯑꯗꯨꯝ ꯑꯩꯅ ꯊꯣꯛꯂꯛꯄ ꯃꯇꯝꯗ ꯎꯝ ꯅꯅꯥ ꯅꯠꯇꯦ ꯂꯩꯀꯥꯏꯒꯤ ꯏꯁꯩꯗꯒ ꯑꯩꯈꯣꯏ ꯑꯍꯨꯝꯅ ꯍꯣꯡꯅꯔꯛꯑꯒ ꯂꯦꯂꯦ ꯇꯧꯕꯗꯨ ꯄꯥꯝꯕ ꯍꯥꯏꯇꯥꯔꯦ
ꯅꯣꯏꯒꯤ ꯑꯗꯨꯋꯥꯏꯗꯤ ꯏꯁꯩ ꯇꯧꯕ ꯃꯥꯜꯂꯦ ꯅꯣꯏ ꯑꯩꯈꯣꯏ ꯁꯤꯒꯤꯗꯤ ꯏꯁꯩ ꯇꯧꯒꯤꯗꯕ ꯀꯨꯏꯔꯦ
ꯑꯗꯨꯗꯤ ꯇꯧꯁ ꯑꯥ ꯆꯠꯁꯤꯅꯀꯣ
ꯑꯗꯨ ꯍꯧꯖꯤꯛꯀꯥꯟꯗꯤ ꯀꯩꯅꯣꯗꯅꯦ ꯏꯁꯩꯒ ꯇꯧꯅꯔꯦ ꯑ ꯔꯦꯁꯇꯨꯔꯦꯟ ꯀꯩ ꯀꯦꯐꯦꯒꯨꯝꯕꯗꯀꯣ
ꯑꯦꯁ
ꯇꯧꯔꯦ
ꯑꯩꯈꯣꯏ ꯂꯩꯀꯥꯏ ꯂꯝꯗꯝꯒꯤꯗꯕꯨ
ꯑꯩꯈꯣꯏ ꯂꯝꯗꯝꯒꯤꯗꯗꯤ ꯅꯠꯇꯦ꯫
ꯎꯨꯝ ꯑꯍꯥꯎꯕ ꯆꯥꯐꯝ ꯊꯤꯌꯣꯀꯣ ꯏꯕꯥꯅꯤ ꯂꯥꯛꯑꯒ ꯆꯥꯅꯤꯡꯉꯥꯏꯀꯣ ꯎꯨꯝ
ꯑꯣ ꯑꯪꯀꯜ ꯌꯨ ꯖꯦꯟꯁ ꯃꯣꯃꯣꯅ ꯑꯃ ꯂꯩꯌꯦ꯫
ꯀꯗꯥꯏꯋꯥꯏꯗꯅꯣ?
ꯊꯪꯒꯥꯜ ꯕꯖꯥꯔ
ꯑꯣ
ꯀꯥꯏꯗ
ꯍꯣꯏ
ꯑꯩꯈꯣꯏ ꯂꯩꯀꯥꯏꯗ ꯆꯥꯐꯝ
ꯑꯥ ꯂꯩꯩ ꯈꯔꯗꯤ ꯑꯍꯥꯎꯕꯌꯥꯝ ꯂꯩꯌꯦ
ꯎꯝ ꯑꯩ ꯅꯣꯡꯃ ꯀꯣꯏ ꯆꯠꯄꯗꯁꯨ ꯌꯥꯂꯨ ꯅꯣꯡꯃ ꯀꯩꯅꯣ ꯀꯥꯡꯗꯨꯗ ꯆꯠꯎꯁꯦ
ꯍꯣꯏ ꯆꯠ ꯁꯥꯔꯕ ꯎꯝ
ꯑꯥꯎꯃꯥ ꯑꯥ ꯑꯥ ꯃꯥꯒꯤ ꯂꯥꯏꯒꯤ ꯀꯩꯀꯩꯅꯣ ꯈꯤꯠꯇ ꯁꯦꯡꯕꯤꯌꯣ ꯍꯥꯏꯍꯧꯕꯅꯤ ꯑꯁ ꯉꯁꯤ ꯅꯨꯃꯤꯠꯁꯤꯗ ꯄꯨꯡ ꯃꯔꯤꯁꯤꯗ ꯑꯁ ꯑꯩ ꯂꯨꯗꯦ ꯂꯨꯗ꯭ꯔꯤ ꯅꯪꯕꯨꯗꯤ ꯅꯪꯅꯤ
ꯀꯩꯒꯤꯅꯣ ꯁꯅꯥ ꯄꯤꯗꯣꯏꯗꯤ ꯑꯩ ꯑꯃꯝꯇ ꯁꯤꯗꯕꯩꯔꯣ ꯎꯝ ꯅꯨꯉꯔꯤꯕꯣ
ꯎꯝ
ꯑ ꯅꯨꯡꯉꯥꯏ ꯅꯨꯡꯉꯥꯏ
ꯀꯦꯖꯤ ꯆꯥꯁꯤꯔꯣ ꯏꯃꯥꯟꯅꯕꯤ
ꯑꯣ ꯆꯥꯁꯦ
ꯅꯪ ꯑꯩꯅ ꯐꯣꯟꯗ ꯏꯜꯂꯛꯇꯎꯗ ꯉꯥꯏꯔꯦ
ꯐꫭꯇꯣꯔꯤ
ꯐꯣꯇꯣ ꯊꯥꯔꯛꯑꯣ ꯆꯠꯂ ꯐꯣꯇꯣ ꯑꯣꯏꯅ ꯌꯦꯡꯉ ꯈꯥꯡꯉ ꯀꯩ ꯅꯨꯡꯉꯥꯏꯗꯣꯏꯅꯣꯅ
ꯁꯒꯠꯦ
ꯈꯁ
ꯇꯜꯂꯦ ꯅꯨꯡꯉꯥꯏꯇꯌꯦ ꯑꯩ ꯊꯋꯥꯏ ꯅꯨꯡꯉꯥꯏꯔꯣꯏ ꯊꯥꯔꯛꯀꯦ ꯊꯥꯔꯛꯀꯦ
ꯎꯝ ꯑꯩ ꯊꯃꯣꯏ ꯁꯨꯛꯅꯨꯡ ꯅꯨꯡꯉꯥꯏꯇꯦ ꯍꯧꯖꯤꯛ ꯈꯦꯆꯤ ꯃꯅꯥꯛꯇ ꯅꯅꯥꯥꯛꯇ ꯅꯅꯥꯛꯇ ꯂꯩꯔꯕ꯭ꯔꯣ
ꯂꯩꯇꯦ
ꯎꯝ ꯈꯦꯆꯤ ꯆꯥꯕ ꯆꯠꯇꯣꯏꯔꯣ
ꯅꯣ ꯅꯠꯇꯦ ꯇꯦꯕꯜꯗ ꯂꯩꯌꯦ ꯑꯩ ꯑꯩ ꯀꯥ ꯂꯩꯌꯦ ꯑꯁ ꯑꯩ ꯀꯥꯗꯣ ꯍꯧꯖꯤꯛꯇꯤ ꯍꯥ
ꯄꯀꯧꯔꯁꯨ ꯌꯥꯎꯕ꯭ꯔꯣ
ꯄꯀꯧꯔ ꯌꯧꯕꯔꯣ ꯈꯪꯗꯦ ꯍꯧꯖꯤꯛꯀꯥꯟꯗꯤꯅꯦ ꯑꯩꯗꯤ ꯑꯩꯒꯤ ꯐꯃꯨꯡ ꯌꯥꯝ ꯐꯤ ꯃꯌꯥꯝ ꯊꯝꯃ ꯆꯥꯏꯗꯅ ꯍꯧꯖꯤꯛꯇꯤ ꯆꯥꯏꯗ꯭ꯔꯦ ꯈꯪꯕ꯭ꯔꯥ
ꯎꯝ
ꯑꯩꯈꯣꯏꯒꯤ ꯗꯨꯀꯥꯟꯒꯤ ꯔꯦꯛ ꯃꯌꯥꯝ ꯔꯦꯛ ꯂꯩꯕꯅꯦꯕ ꯑꯗꯨ ꯔꯦꯛꯇꯣ ꯑꯃ ꯆꯦ ꯃꯌꯥꯝ ꯅꯞꯁꯜꯂꯦ ꯑꯩꯅ
ꯎꯝ
ꯑꯗꯨꯒ ꯑꯗꯨꯒ ꯀꯩꯅꯣ ꯇꯧꯁꯜꯂꯦ ꯀꯔꯤ ꯀꯔꯤ ꯐꯤ ꯊꯝꯃꯦ ꯍꯧꯖꯤꯛꯀꯥꯟ ꯈꯨꯁꯥꯏꯗ꯭ꯔꯦ ꯑꯩ ꯐꯃꯨꯡꯗꯣ ꯎꯝ ꯅꯪ ꯂꯥꯛꯄ ꯀꯥꯟꯗꯗꯤ ꯑꯃꯨꯛꯀ ꯍꯦꯟꯅ ꯅꯥꯜꯂꯅꯤ ꯍꯧꯖꯤꯛ ꯈꯤꯇꯪ ꯈꯤꯇꯪ ꯅꯥꯟꯕ ꯍꯧꯔꯦꯕꯀꯣ
ꯎꯝ
ꯑꯩꯅ ꯑꯩ ꯇꯦꯕꯜꯒꯗꯣ ꯐꯖꯅ ꯊꯝꯃꯦꯕ ꯍꯧꯖꯤꯛꯀꯥꯟꯗꯤ
ꯎꯝ
ꯑꯗꯨꯒꯅꯦ ꯎꯝ ꯅꯪ ꯂꯥꯛꯀꯥꯟꯗꯗꯤ ꯐꯖꯅ ꯐꯖꯔꯝꯃꯅꯤ
ꯍꯣꯏ ꯎꯕꯥ ꯀꯥꯟꯗ ꯇꯧꯔꯁꯤ
ꯑꯩ ꯃꯨꯗꯣ ꯊꯥꯖꯤꯟꯈ꯭ꯔꯦ ꯑꯦ ꯈꯟꯕꯨꯗꯤ ꯈꯟꯕꯨꯗꯤ ꯈꯜꯂꯛꯇ꯭ꯔꯤ ꯊꯥ ꯊꯥꯖꯤꯟꯕꯗ ꯉꯥꯏꯔꯤ ꯂꯨꯄꯥ ꯆꯍꯨꯝ ꯆꯪꯉꯦ ꯑꯗꯨ ꯊꯥꯖꯤꯟꯕꯗ ꯀꯅꯥ ꯀꯅꯥ ꯀꯅꯥ ꯀꯅꯥ ꯑꯩꯅ ꯈꯪꯕ ꯌꯥꯎꯒꯦ
ꯌꯥꯎꯗꯦ ꯅꯪꯅ ꯈꯪꯕ ꯌꯥꯎꯗꯦ
ꯑꯦ ꯏꯃꯥꯟꯅꯕꯤ ꯑꯩꯈꯣꯏꯒꯤ ꯏꯃꯥꯟꯅꯕꯤꯗꯨꯕꯨ ꯀꯥꯏ ꯇꯝꯗꯣꯏꯖꯥꯠꯅꯣ
ꯈꯪꯗꯦ ꯃꯥ ꯑꯗꯨꯒꯨꯝꯕ ꯋꯥꯔꯤ ꯑꯝꯇ ꯈꯪꯗꯦ ꯑꯩ
ꯅ
ꯅꯣꯏꯗꯕꯨ ꯋꯥꯊꯤ ꯉꯥꯡꯕꯩ
ꯑꯁ ꯍꯣꯏ ꯃꯥ ꯃꯈꯥ ꯇꯝꯊꯔꯗꯤ ꯐꯗꯧꯅꯦ ꯃꯥ ꯀ꯭ꯋꯦꯠꯁꯨ ꯊꯥꯔꯝꯗꯧ ꯃꯥꯟꯗꯦꯅꯦ
ꯗꯨꯅ‌ꯦ ꯅꯨꯡꯉꯥꯢꯇ‌ꯦꯀ‌ꯣ ꯑꯁ‌ꯦꯡꯕ ꯍꯥꯢꯔꯗꯤ꯫
ꯑꯗꯨ ꯃꯥꯅꯁꯨ ꯄꯥꯎ ꯐꯥꯎꯔꯛꯇꯦ ꯑꯩꯈꯣꯏꯅ ꯗꯨꯝ ꯐꯥꯎꯗ꯭ꯔꯗꯤ ꯗꯨꯝ
ꯑꯣ ꯑꯗꯨꯅꯦ
ꯃ‌ꯦꯁ‌ꯦꯁ ꯁꯨ ꯐꯖꯅ ꯍꯟꯗꯦ
ꯎꯝ ꯃꯥ ꯈꯔ ꯈꯔꯒꯨꯝꯕ ꯑꯗꯨꯒꯨꯝꯕꯗꯣ ꯍꯪꯉꯗꯤ ꯐꯗꯣꯏꯕ ꯑꯗꯨꯝ ꯑꯩꯈꯣꯏꯅ ꯌꯥꯝ ꯍꯦꯟꯖꯤꯟꯕ ꯅꯠꯇꯦꯀꯣ ꯈꯪꯅꯤꯡꯉꯥꯏꯒꯨꯝꯕ ꯌꯥꯝ ꯐꯩ ꯍꯥꯏꯕ ꯅꯠꯇꯕꯀꯣ
ꯍꯣꯏ
ꯎꯝ
ꯉꯥꯁꯤꯁꯨ ꯀꯣꯏꯔꯨꯒꯦ ꯇꯧꯔꯒ ꯃꯥꯅ ꯑꯩꯕꯨ
ꯅꯣꯏꯅꯤ ꯄ꯭ꯂꯥꯟꯒ ꯌꯥꯠꯂꯕꯣ
ꯑꯧ ꯃꯥꯅ ꯌꯥꯔꯛꯇꯕ
ꯂꯛꯀꯦ ꯍꯥꯏꯕꯐꯧ ꯌꯥꯔꯛꯇ꯭ꯔꯦ ꯄꯨꯟꯁꯤꯁ‌ꯦ ꯌꯥꯝ ꯇꯣꯟꯂꯦ ꯍꯥꯏꯌꯣ
ꯍꯨꯝ ꯃꯣꯏꯗ ꯑꯣꯏꯅ ꯆꯠꯂꯒ ꯍꯥꯏꯔꯛꯀꯦ ꯑꯩ ꯅꯉꯣꯟꯗꯁꯨ ꯐꯣꯟ ꯇꯧꯔꯛꯑꯒ ꯉꯥꯡ- ꯉꯥꯡꯉꯣ
ꯎꯝ ꯕ‌ꯦꯔꯥ ꯈꯔꯥ ꯀꯥꯔ‌ꯦꯕ ꯑꯁꯤ ꯅꯨꯄꯤꯁꯦ
ꯉꯥꯡꯕꯖꯨ ꯉꯝꯃꯣꯏ ꯅꯪꯗꯤ
ꯅꯣꯏ ꯉꯁꯤ ꯀꯩ ꯍꯋꯥꯏ ꯆꯥꯔꯒꯦ꯫
ꯈꯪꯗꯦ ꯏꯃꯥꯟꯅꯕꯤ ꯑꯩ ꯃꯍꯥꯎꯒ ꯇꯪꯗꯦ ꯑꯁ ꯃꯣꯔ‌ꯣꯛ ꯈꯔꯒ ꯆꯥ
ꯎꯝ
ꯅꯪ ꯍꯧꯖꯤꯛꯇꯤ ꯊꯕꯛ ꯆꯤꯟꯒꯗꯣꯏꯔꯣ ꯀꯥꯏ ꯆꯠꯇ‌ꯣꯏꯅ‌ꯣ
ꯆꯠꯂꯣꯏꯗ ꯑꯩꯈꯣꯏ ꯕ‌ꯣꯛꯅ ꯃꯥꯏ ꯗꯨꯛ ꯊꯥꯕꯤꯌꯣꯌꯦ
ꯑꯣ ꯑꯗꯨꯗꯤ ꯍꯣꯏꯔꯦꯟ ꯍꯜꯂꯛꯑꯒ ꯑꯩꯒꯤꯗ ꯇꯧꯔꯁꯤꯔꯣ
ꯇꯧꯁꯦ ꯇꯧꯁꯦ ꯑꯩ ꯅꯪ ꯁꯪꯉꯤꯈꯩ ꯑꯩ ꯑꯩ ꯑꯗꯨꯝ ꯁꯪꯉꯦ ꯅꯪ ꯁꯪꯉꯤꯈꯩ
ꯅꯠꯇꯦꯍꯦ ꯍꯧꯖꯤꯛ ꯍꯥꯏꯕꯅꯦ ꯍꯧꯖꯤꯛ ꯑꯩ ꯀꯣꯜ ꯇꯧꯔꯛꯈꯣꯔꯥ ꯇꯧꯔꯛꯀꯅꯨꯔꯥ ꯍꯥꯏꯕ
ꯎꯝ ꯁꯣꯠ ꯑꯃ ꯇꯧꯔꯁꯨ ꯌꯥꯏ
ꯑꯣ ꯌꯥ ꯌꯥ ꯌꯥꯗ꯭ꯔꯗꯤ ꯍꯥꯏꯌꯣ ꯍꯣꯏꯔꯦꯟ ꯇꯧꯔꯁꯨ ꯌꯥꯏꯌꯦ ꯑꯩ
ꯌꯥꯏꯌ‌ꯦ ꯌꯥꯏꯌ‌ꯦ ꯀꯩꯝ ꯇꯧꯔ‌ꯣꯏꯌ‌ꯦ
ꯎꯝ ꯊꯤꯡꯗꯦꯀꯣ
ꯑꯦ ꯃꯤꯅꯤꯠ ꯇꯔꯥꯗ ꯏꯔꯨꯖ ꯂꯣꯏꯔꯅꯤ꯫ ꯑꯗꯒꯤ ꯆꯠꯂꯅꯤ ꯑꯁ ꯋꯥꯔꯤꯌꯦ
ꯄꯨꯡ ꯀꯌꯥꯗ ꯂꯥꯏ ꯗꯨꯛ ꯊꯥꯗꯣꯏꯅꯣ ꯄꯨꯡ ꯑꯍꯨꯝ ꯇꯥꯔꯦ
ꯃꯔꯤꯗꯅꯤꯅꯦ
ꯎꯝ ꯗꯨꯗꯤ ꯑꯃ ꯇꯧꯕ ꯅꯪꯈꯤꯅꯤꯀꯣ
ꯅꯪꯅꯤ ꯅꯪꯅꯤ ꯑꯅꯤꯕꯨ ꯅꯪꯅꯤ ꯑꯃ ꯅꯪ ꯑꯃ ꯇꯧꯁ
ꯎꯝ
ꯑꯥꯎ ꯑꯩꯈꯣꯢ ꯁꯨꯋꯥꯢꯁꯦ ꯢꯁꯧ ꯌꯥꯝ ꯅꯪ ꯇꯥꯔꯝꯒꯗ꯭ꯔꯥ ꯈꯪꯗꯦ
ꯀꯅꯥ ꯀꯅꯥ ꯂꯪꯅꯕ꯭ꯔꯣ
ꯑꯩꯈ‌ꯣꯏꯕꯥꯒ ꯃꯥꯃꯥꯒ
ꯑꯗꯨꯗꯤ ꯅꯪ ꯎꯝ ꯈꯪꯗꯦꯅꯦ
ꯇꯥꯕ꯭ꯔꯣꯅꯦ
ꯄꯥꯝꯗ‌ꯦꯗ
ꯍꯣꯏ ꯅꯪ ꯇꯥꯗ꯭ꯔꯗꯤ ꯌꯥꯔꯦꯗ ꯑꯩꯈꯛ ꯇꯥꯕꯗꯤ ꯀꯩꯝ ꯀꯥꯏꯗ‌ꯦ ꯇꯥꯎꯅꯨ ꯇꯥꯎꯅꯨ ꯇꯥꯕ ꯌꯥꯗꯦ ꯑꯉꯥꯡꯅ
ꯎꯝ
ꯑꯅꯣꯛꯇꯣ ꯀꯥꯏ ꯊꯅꯝꯃꯒꯦ ꯑꯩꯕꯣ ꯂꯩꯇꯦ ꯑꯅꯣꯛꯄꯨ ꯄꯨꯁꯜꯂꯛꯄ꯭ꯔꯣ ꯂꯩ ꯃꯩ ꯉꯥꯜꯂꯦ ꯅꯣꯏ ꯑꯗꯨꯗꯤ ꯃꯩ ꯑꯗꯨꯝ ꯂꯥꯛꯄ꯭ꯔꯣ
ꯀꯅꯥꯕꯣ ꯑꯣ ꯃꯩ ꯑꯗꯨꯝ ꯂꯥꯛꯑꯦ ꯑꯃꯨꯃꯨꯛ ꯂꯩꯀꯣ
ꯌꯥꯝ ꯇꯥꯡ ꯇꯥꯡꯅ ꯃꯨꯠꯄ
ꯃꯨꯠꯦ ꯑꯗꯨ ꯑꯣꯏꯁꯨꯨꯠꯁꯨ ꯑꯣꯏ ꯕꯗꯔ ꯑꯗꯨꯝ ꯁꯥꯔꯛꯑꯦꯅ ꯃꯣꯏꯒꯤ ꯖꯦꯅꯦꯇꯥꯔ ꯍꯥꯏꯒꯦꯔꯥ ꯈꯪꯗꯦꯅꯦ
ꯑꯣ ꯑꯣ ꯑꯣ ꯑꯁ ꯑꯗꯨꯗꯤ ꯄꯨꯡ ꯀꯨꯟꯃꯔꯤ ꯃꯩꯅꯤꯅꯦ
ꯈꯨꯨꯜꯂꯗꯤ ꯃꯩꯅꯦ ꯑꯁꯦ ꯃꯩ ꯃꯨꯠꯂꯗꯤ ꯍꯤꯡꯕ ꯉꯝꯃꯔꯣꯏꯌꯦ ꯌꯥꯝ ꯁꯥꯏꯌꯦ
ꯑꯧ ꯃꯣꯏꯗꯤ ꯏꯁꯤꯡ ꯀꯥꯏꯗꯩ ꯊꯛꯀꯦ ꯅꯣꯏꯗꯤ
ꯈꯪ ꯀꯃꯥꯏꯅ ꯁꯦꯝꯃꯛꯄ ꯈꯪꯗꯦ ꯅꯣꯡꯁꯨ ꯇꯥꯗꯦ ꯀꯥꯏꯗꯩ ꯏꯁꯤꯡꯅꯣ ꯈꯪꯗꯦ ꯈꯣꯏꯅ ꯊꯛꯏꯁꯤ
ꯑꯣ
ꯒ꯭ꯌꯥꯟ ꯃꯦꯟꯟꯅ ꯇꯥꯗꯦ ꯀꯔꯣ ꯑꯩꯥꯏ ꯀꯃꯥꯏꯅ ꯇꯧꯔꯒ ꯁꯦꯝꯃꯛꯩꯏꯕꯦ ꯏꯁꯤꯡꯗꯣ ꯅꯣꯡꯁꯨ ꯇꯥꯗꯦ ꯏꯁꯤꯡꯗꯤ ꯋꯥꯠꯇꯦ ꯀꯃꯥꯏꯅ ꯇꯧꯏꯅꯣ ꯈꯪ
ꯎꯝ ꯐꯤꯜꯇꯔ ꯑꯥꯔ ꯑꯣ ꯐꯤꯜꯇꯔ ꯊꯝꯃꯒ ꯊꯛꯄ
ꯑꯗꯨꯃꯥꯏꯅ ꯃꯥꯂꯦꯜꯕ ꯀꯗꯥꯥꯏꯗꯒꯤ ꯏꯁꯤꯡꯅꯣ ꯒ꯭ꯌꯥꯟ ꯃꯦꯟꯒ ꯇꯥꯗꯦꯕ
ꯑꯁ ꯀꯤꯖꯩꯌꯦ ꯃꯅꯨꯡꯗ ꯆꯨꯝ ꯌꯥꯎꯖꯔꯝꯖꯅꯤꯀꯣ
ꯎꯝ ꯒ꯭ꯌꯥꯟ ꯃꯦꯟꯒ ꯇꯥꯗꯀꯣ ꯑꯩꯈꯣꯏꯅ ꯊꯛꯏ ꯏꯁꯤꯡꯁꯦ
ꯍꯨꯃꯥꯡ ꯃꯌꯥꯝ ꯁꯧꯔꯦ
ꯎꯝ
ꯍꯧꯖꯤꯛꯇꯤ ꯀꯅꯥꯒ ꯂꯩꯕ꯭ꯔꯣ
ꯏꯊꯟꯗ ꯂꯩꯌꯦ
ꯑꯩ ꯀꯥꯗ ꯗꯨꯝ ꯂꯩ
ꯎꯝ
ꯑꯁ ꯗ꯭ꯔꯣꯋꯤꯡ ꯌꯦꯛꯄ ꯌꯥꯝ ꯍꯩꯅꯤꯡꯉꯦ ꯅꯪꯗꯤ ꯍꯩꯒꯤꯗꯥꯢ ꯌꯥꯝꯅ
ꯍꯩꯇꯕ꯭ꯔꯣ ꯑꯁ ꯑꯩ ꯌꯥꯝ ꯍꯩꯅꯤꯡꯉꯦ
ꯁꯔꯤꯁ ꯋꯥꯍꯤꯇꯦ
ꯒꯤꯇꯔ ꯈꯤꯡꯕꯖꯨ ꯍꯩꯅꯤꯡꯉꯤ
ꯒꯤꯇꯥꯔ ꯈꯤꯡꯕꯗꯤ ꯄꯥꯝꯃꯦꯍꯦ
ꯍꯩꯇꯕꯩ ꯋꯥꯅꯦ
ꯎꯝ